ꯑꯁ ꯑꯩꯗꯤ ꯅꯪꯉꯣꯟꯗ ꯀꯟꯅ ꯋꯥꯔꯤ ꯂꯤꯔ ꯂꯩ ꯐꯣꯟꯗ ꯇꯠꯈ꯭ꯔꯦ
ꯑꯗꯨꯒꯅꯦ ꯅꯍꯥꯟꯁꯨ ꯑꯩ ꯁꯨꯃꯥꯏꯅ ꯇꯧꯋꯤꯀꯣ ꯑꯩꯗꯤ ꯅꯍꯥꯟꯁꯦ ꯃꯤ ꯃꯤ ꯑꯇꯣꯞꯄꯒ ꯋꯥꯔꯤ ꯁꯥꯔꯒ ꯋꯥꯔꯤ ꯍꯥꯏꯕꯗꯤ ꯔꯤꯂꯥꯒꯨꯝꯅꯀꯣ ꯁꯥꯔꯒ ꯁꯥꯔꯒ ꯑꯃꯣꯏ ꯍꯥꯏꯌꯦ ꯑꯩꯗꯤ ꯇꯥꯕ꯭ꯔꯣ ꯇꯥꯕ꯭ꯔꯣ ꯍꯥꯏꯅ ꯃꯥꯗ ꯍꯪꯕꯀꯣ ꯑꯗꯨꯗ ꯃꯥꯒꯤ ꯈꯣꯝꯗꯦ ꯀꯔꯤ ꯍꯥꯏꯅ ꯇꯧꯔꯤꯁꯦ ꯑꯗꯨꯕꯨ ꯑꯩꯅ ꯈꯟꯕꯗꯤ ꯃꯥꯒꯤ ꯅꯋꯥꯛꯁꯦ ꯌꯥꯔꯅꯣ ꯍꯥꯏꯅ ꯈꯟꯕ ꯑꯗꯨ ꯆꯥꯡ ꯃꯃ ꯝꯗ ꯃꯅꯤ ꯇꯔꯨꯛ ꯇꯔꯦꯠꯀꯨꯝꯕꯗꯤ ꯍꯦꯟꯈ꯭ꯅꯤ ꯑꯁ ꯌꯥꯝ ꯄꯥꯝꯃꯨꯗ
ꯍꯣꯏ ꯇꯧꯕꯅꯦ ꯑꯩꯁꯨ ꯅꯍꯥꯟꯗ ꯅꯍꯥꯟꯗ
ꯍꯣꯏ
ꯑꯩꯁꯦ ꯑꯗꯨꯃꯥꯏꯅ ꯇꯧꯅꯦꯕ ꯏꯃꯥꯟꯅꯕꯤ ꯑꯩꯈꯣꯏꯅꯤꯁꯦ ꯊꯥꯏꯅ ꯑꯩꯈꯣꯏꯅꯤꯁꯦ ꯍꯥꯏ ꯁ꯭ꯀꯨꯜꯗ ꯌꯥꯝ ꯅꯨꯡꯁꯤꯔꯛꯑꯦꯕ ꯍꯥꯏꯗꯤ ꯃꯃꯥ ꯃꯄꯥꯅꯁꯨ ꯑꯩꯕꯨꯁꯨ ꯅꯨꯄꯤꯅꯦ ꯑꯁ ꯋꯥꯔꯤꯗꯣ ꯅꯨꯄꯤꯅꯦꯕ
ꯅꯨꯡꯁꯤꯅꯕ ꯍꯥꯏꯕꯗꯤ ꯅꯨꯄꯥꯒꯨꯝꯕ ꯁꯨꯃꯥꯏꯅ ꯇꯧꯋꯕꯀꯣ
ꯅꯠꯇꯦ ꯏꯃꯥꯟꯅꯕꯤꯅꯦꯕꯀꯣ ꯌꯥꯝꯅ ꯂꯨꯅ ꯈꯅꯩ ꯑꯩꯅ ꯑꯩꯁꯨ ꯃꯣꯏ ꯃꯥꯁꯨ ꯆꯤꯡꯗꯒꯤꯅꯤ ꯑꯩꯁꯨ ꯆꯤꯡꯗꯒꯤꯅꯤꯅ ꯑꯗ ꯁꯨꯇꯤꯒ ꯄꯤꯔꯗꯤ ꯑꯩꯗꯤ ꯃꯣꯏ ꯈꯨꯟꯗ ꯆꯠꯄꯅꯦꯕ ꯆꯍꯤ ꯑꯃꯁꯦ ꯁꯨꯇꯤ ꯑꯃ ꯊꯥ ꯑꯃ ꯂꯩ ꯃꯣꯏ ꯈꯨꯟꯗ ꯆꯠꯂꯦꯕꯀꯣ ꯆꯠꯂꯒ ꯃꯣꯏ ꯈꯨꯟꯗꯣ ꯑ ꯁꯣꯏꯕꯨꯝꯗꯒꯤ ꯀꯩꯅꯣ ꯏꯟꯁꯥꯡ ꯌꯥꯝꯃꯦꯕ ꯑꯗꯩ ꯏꯟꯁꯥꯡ ꯌꯥꯝꯅ ꯂꯩꯕ ꯑꯣ ꯑꯗꯨꯃꯥꯏꯅ ꯑꯣꯏꯌꯦꯕꯀꯣ ꯅꯣꯡꯃ ꯑꯩꯈꯣꯏꯁꯨ ꯆꯤꯡꯅꯤ ꯍꯥꯏꯔꯁꯨ ꯑꯩꯈꯣꯏ ꯁꯦ ꯏꯟꯁꯥꯡ ꯄꯥꯝꯕꯤꯁꯦ ꯄꯥꯛ ꯄꯥꯟꯗꯕ ꯍꯥꯏꯗꯤ ꯄꯥꯜꯂꯁꯨ ꯃꯣꯏꯒꯨꯝꯅ ꯄꯥꯟꯗꯦꯕꯀꯣ ꯃꯣꯏꯒꯤꯗꯤ ꯄꯥꯝꯕꯗꯣ ꯑꯩ ꯉꯛꯄꯅꯦ ꯃꯣꯔꯣꯛꯇ ꯍꯥꯏꯔꯣ ꯌꯥꯝ ꯌꯥꯝ ꯕꯥꯜꯂꯦꯕ ꯅꯣꯡꯃꯁꯦ ꯑꯩꯈꯣꯏ ꯃꯣꯏꯒꯤ ꯃꯣꯔꯣꯛ ꯍꯦꯛ ꯄꯠꯆꯜꯂꯦꯕꯀꯣ ꯃꯣꯏꯒꯤ ꯕꯣꯔꯥ ꯇ ꯎꯝ ꯃꯃꯥ ꯃꯃꯥꯅꯦ ꯃꯄꯥꯅꯦ ꯑꯩꯅꯦ ꯏꯃꯥꯟꯅꯕꯤꯅꯦ ꯃꯅꯥꯎꯅꯨꯄꯤꯅꯦ ꯍꯦꯛꯄ ꯆꯠꯂꯦꯕꯀꯣ ꯑꯗꯨ ꯅꯨꯃꯤꯠꯇꯣ ꯃꯣꯏꯒꯤ ꯃꯣꯔꯣꯛꯀꯤ ꯃꯣꯔꯣꯛꯀꯤ ꯂꯧꯗꯨꯗꯤ ꯒꯥꯔꯤ ꯆꯠꯄ ꯌꯥꯗꯦꯕ
ꯍꯣꯏ
ꯄꯨꯣꯍꯤꯜ ꯑꯩꯗꯤ ꯑꯩꯈꯣꯏ ꯈꯨꯟꯗꯣ ꯃꯣꯔꯣꯛꯇꯤ ꯊꯝꯃꯦꯕ ꯑꯗꯨ ꯃꯣꯔꯣꯛꯇꯣ ꯌꯥꯝꯅ ꯍꯦꯛꯅꯤꯡꯉꯥꯏ ꯂꯩꯇꯕ ꯍꯦꯛꯄ ꯍꯦꯛꯗꯤ ꯑꯩꯈꯣꯏꯒꯤ ꯈꯤꯇꯪ ꯍꯦꯛ ꯑ ꯑꯩꯈꯣꯏꯅ ꯈꯔ ꯈꯔ ꯌ ꯑꯣꯟꯕꯒꯤꯗꯣ ꯑꯗꯨ ꯊꯟ ꯃꯔꯛꯇ ꯊꯜꯂꯦ ꯃꯔꯛꯇ ꯊꯟꯗꯤ ꯑꯣꯏꯑꯕꯀꯣ ꯑꯁ ꯃꯣꯏꯈꯩꯗꯨꯗꯤ ꯑꯩꯈꯣꯏꯅ ꯏꯃꯥ ꯑꯩꯈꯣꯏꯅ ꯃꯥꯥꯡꯏꯅꯦ ꯍꯦꯛ ꯄꯥꯏꯈꯣꯏꯒꯦ ꯆꯠꯄꯁꯦ ꯑꯗꯨꯝ ꯃꯔꯛꯇ ꯆꯠꯄ ꯀꯥꯟꯗ ꯈꯔ ꯃꯨꯟꯕ ꯌꯥꯎ ꯈꯔ ꯃꯨꯟꯅꯕ ꯌꯥꯎ ꯑꯗꯨꯝ ꯎꯑꯕ ꯈꯔ ꯚꯥꯏꯕꯗꯣ
ꯍ
ꯑꯗꯣ ꯃꯣꯏ ꯈꯨꯟꯒꯤ ꯑꯦ ꯏꯃꯥꯟꯅꯕꯤ ꯑꯩꯈꯣꯏꯒꯤ ꯆꯠꯄ ꯀꯥꯟꯗ ꯂꯧꯁꯨ ꯌꯥꯝ ꯆꯥꯎꯋꯦꯕ
ꯍꯣꯏ
ꯌꯥꯝ ꯃꯨꯟꯕꯅꯦ ꯑꯣ ꯐꯖꯕꯗꯣ ꯑꯩ ꯌꯥꯝ ꯉꯛꯄꯅꯦ ꯑꯣ ꯕꯣꯔꯥ ꯃꯔꯤꯅꯦ ꯑꯩꯈꯣꯏꯅ ꯍꯩꯗꯣ ꯑꯗꯨꯁꯨ ꯍꯦꯛꯄ ꯉꯝꯗꯦꯕꯀꯣ ꯑꯗꯨꯝ ꯕꯣꯔꯥ ꯃꯔꯤ ꯍꯥꯏꯔꯤꯁꯦ ꯑꯗꯨꯁꯨ ꯑꯃꯨꯛꯀ ꯀꯣꯛꯇ ꯄꯨꯔꯒ ꯂꯥꯛꯄꯅꯦꯕ ꯈꯣꯏꯗꯣ ꯑ ꯈꯁ ꯅꯨꯡꯗꯤ ꯌꯥꯝꯗꯣ ꯑꯗꯣ ꯑꯗꯨ ꯃꯇꯝꯗ ꯐꯣꯟ ꯄꯥꯏꯗꯕꯤ ꯐꯣꯟ ꯄꯥꯏꯔꯗꯤꯀ ꯑꯩ ꯚꯗꯤꯑꯣ ꯅ ꯨꯝꯃ ꯂꯩꯗꯣꯏꯅꯦ ꯐꯖꯕꯗꯣ ꯑꯁꯁ ꯌꯥꯝ ꯄꯥꯜꯂꯦ ꯄꯥꯝꯕꯤ ꯑꯃꯗ ꯌꯥꯝꯗ꯭ꯔꯕꯗ ꯀꯨꯟꯅꯦꯕ ꯄꯥꯜꯂꯤꯁꯦ ꯈꯪꯕ꯭ꯔ
ꯑꯁ ꯌꯥ ꯃꯅꯤ ꯍ ꯑꯗꯣ ꯚꯤꯗꯤꯑꯣ ꯅꯝꯕ ꯊꯝꯃꯗꯤꯀꯣ ꯌꯥꯝ ꯅꯨꯡꯉꯥꯏꯔꯅꯤ ꯌꯦꯡꯕ
ꯍꯣꯏ ꯑꯗꯨꯅꯦ ꯑꯩꯅ ꯑꯁꯤ ꯑ ꯑꯩꯅ ꯄꯨꯄꯨ ꯍꯥꯏꯕꯅꯦ ꯃꯄꯥꯗꯀꯣ ꯄꯨꯄꯨ ꯅꯣꯏꯒꯤꯁꯦ ꯀꯩꯒꯤꯅꯣ ꯑꯁꯤꯃꯨꯛ ꯄꯥꯜꯂꯤꯛꯏꯁꯦ ꯍꯥꯏꯅ ꯍꯪꯉꯦ ꯃꯥꯅ ꯍꯥꯏꯌꯦ ꯃꯣꯏꯒꯤꯗꯣ ꯃꯣꯏꯗꯣ ꯃꯄꯨ ꯑꯩꯈꯣꯏꯒꯤ ꯂꯧꯅꯦ ꯍꯥꯏꯌꯦꯕ ꯆꯍꯤ ꯆꯍꯤ ꯇꯔꯥꯒꯨꯝꯕ ꯎꯗ꯭ꯔꯕ ꯃꯇꯨꯡꯗ ꯎꯕꯒꯤꯅꯤ ꯍꯥꯏꯕꯅꯦ ꯃꯣꯏꯅ ꯍꯥꯏꯕꯗꯣ ꯇꯣꯏꯅ ꯎꯔꯗꯤ ꯃꯣꯔꯣꯛꯒꯨꯝꯕꯕꯁꯤꯦ ꯌꯥꯝ ꯐꯠꯇꯦ ꯍꯥꯏꯕꯅꯦꯕ
ꯑꯥ
ꯇꯨꯝ ꯈꯔ ꯈꯔ ꯊꯝꯃꯒ ꯑꯃꯨꯛꯀ ꯎꯕꯗꯣ
ꯑꯗꯨ ꯃꯔꯣꯛꯁꯦ ꯌꯥꯝ ꯐꯖꯕꯅꯤ ꯃꯨꯟꯕ ꯃꯇꯝꯗꯀꯣ
ꯐꯖꯩꯌꯦ ꯑꯁ ꯑꯩꯗꯤ ꯄꯥꯝꯃꯦ ꯕꯕꯗꯨ ꯆꯥꯕꯗꯤ ꯍꯇꯦ
ꯆꯥꯕꯗꯤ ꯉꯝꯗꯦ ꯌꯥꯝ ꯁꯥꯕꯒꯤ
ꯑꯁ ꯑꯗꯨꯅꯦ
ꯑꯩꯁꯦ ꯃꯣꯔꯣꯛ ꯆꯥꯕ ꯌꯥꯗꯦ
ꯑꯣ ꯑꯩꯗꯤꯀꯣ ꯃꯣꯔꯣꯛꯀꯨꯝꯕ ꯁꯤꯡꯖꯨꯒꯨꯝꯕ ꯆꯥꯕꯁꯦ ꯈꯪꯗꯦ ꯑꯩꯅꯤ ꯏꯁꯥꯅ ꯌꯥꯝ ꯄꯥꯝꯕ ꯍꯥꯏꯇꯥꯔꯦ ꯍꯥꯏꯗꯤ ꯌꯥꯝ ꯁꯥꯔꯒ ꯄꯤꯒ ꯇꯥꯔ ꯍꯨ ꯃꯥꯡꯒ ꯇꯥꯔ ꯂꯩꯕꯗꯣ ꯌꯥꯝ ꯅꯨꯡꯉꯥꯏ ꯑꯕ ꯍ ꯑꯗꯨꯕꯨ ꯌꯥꯝꯗꯤ ꯆꯥꯕ ꯉꯝꯗꯦ ꯃꯤꯒꯤꯗꯨꯝꯅ ꯑꯩꯅ ꯆꯥꯔꯗꯤ ꯑꯗꯨꯝ ꯆꯥꯡꯒꯅꯦꯕꯀꯣ
ꯍꯣꯏ
ꯑ ꯇꯤꯟꯒ ꯇꯥꯔ ꯆꯥꯕꯗꯣ ꯈꯪꯕ ꯅꯠꯇ꯭ꯔꯣ
ꯈꯥꯡꯗꯗ
ꯑꯩ ꯁꯥꯝꯍꯟꯕꯒꯤ ꯇꯤꯟ ꯇꯥꯕꯗꯣ
ꯑ ꯍꯣꯏ ꯍꯣꯏ ꯒ꯭ꯌꯥꯟ ꯇꯥꯔꯦ
ꯇꯧꯕꯅꯦꯗꯣ
ꯇꯤꯟ ꯍꯥꯏꯕꯗꯤ ꯑꯇꯣꯞꯄ ꯑꯃꯨꯛ ꯈꯟꯕ
ꯆꯤꯟꯅꯗꯕ ꯑꯁꯤ ꯆ ꯆꯤꯟꯗꯒꯤ ꯁꯥꯃꯟꯒꯤ ꯃꯔꯦꯡ ꯃꯔꯦꯡ ꯊꯣꯛꯄꯅꯦꯕ ꯑ ꯑꯗꯨ ꯈꯨꯨꯍꯥꯥꯎ ꯑꯗꯨꯗꯤ ꯅꯪ ꯀꯔꯤ ꯇꯧꯔꯒ ꯂꯩꯕ꯭ꯔꯣ
ꯑꯣ
ꯎꯝ
ꯃꯈꯣꯟ ꯇꯥꯕ꯭ꯔꯣ
ꯍꯣꯏ ꯀꯩꯅꯣ ꯀꯟꯅ ꯅꯨꯡꯉꯥꯏꯅ ꯃꯦꯠꯂ ꯂꯩꯌꯦꯀꯣ
ꯅꯗꯤꯍꯦ ꯑꯩ ꯀꯝꯄ꯭ꯌꯨꯇꯔꯗ ꯑꯩ ꯀꯝꯄ꯭ꯌꯨꯇꯔ ꯑꯣꯟ ꯇꯧꯋꯦ ꯍꯥꯏꯅ ꯇꯧꯕꯅꯤ
ꯑ ꯣꯟ ꯥꯏ ꯀꯔꯤꯟ
ꯅꯠꯇꯦ ꯅꯠꯇꯦ ꯑꯩ ꯀꯔꯤ ꯍꯥꯏꯁꯤꯦ ꯑꯉꯥꯡꯁꯤꯡꯒꯤ ꯑꯦꯛꯖꯥꯝ ꯂꯩꯕꯀꯣ ꯑꯗꯣ ꯈꯔ ꯈꯔ ꯌꯦꯡꯒꯦ ꯍꯥꯏꯔ ꯇꯧꯕꯅꯤ ꯐꯝꯃꯒ ꯐꯝꯃꯒ ꯑꯩꯗꯤ ꯑꯩꯁ ꯏꯀꯥꯏꯍꯦ ꯃꯤꯁꯤꯡꯤꯡꯍꯦ ꯌꯦꯡꯕ ꯃꯇꯝꯗ
ꯀꯔꯤꯒꯤ ꯏꯀꯥꯏꯕ꯭ꯔꯣꯅꯦ
ꯊꯃꯅ ꯀꯂꯔꯤꯒ ꯆꯥ ꯂ ꯃꯤ ꯅꯨꯁꯤ ꯅꯨꯄꯥꯁꯦ ꯊꯕꯛ ꯂꯩꯇ꯭ꯔꯗꯤ ꯍꯥꯏꯗꯅ ꯁꯨꯃꯥꯏꯅ ꯇꯧꯒꯅꯤ
ꯅꯪꯁꯨ ꯑꯣꯖꯥ ꯑꯣꯏꯕ꯭ꯔꯥ
ꯑꯦ ꯑꯣꯖꯥꯗꯤ ꯅꯠꯇꯦ ꯑꯗꯨꯕꯨ ꯑꯉꯥꯡꯁꯤꯡ ꯍꯧꯖꯤꯛ ꯀꯥꯟꯁꯤꯦ ꯃꯈꯣꯏꯒꯤ ꯑꯦꯛꯖꯥꯝ ꯂꯩꯕꯀꯣ
ꯑ
ꯑꯗꯨ ꯃꯈꯣꯏꯅ ꯇꯥꯛꯄꯤꯌꯣ ꯍꯥꯏꯅ ꯃꯃꯥ ꯃꯄꯥꯅ ꯍꯥꯏꯕꯤꯕꯀꯣ ꯑꯩ ꯊꯕꯛ ꯇꯧꯗꯨꯅ ꯌꯨꯝꯗ ꯂꯩꯕꯒꯤ ꯍꯥꯏꯕꯗꯤ ꯑꯩꯈꯣꯏꯒꯤ ꯑꯄꯥꯔꯠꯃꯦꯟꯗꯅꯤꯗ ꯃꯈꯣꯏ ꯑꯉꯥꯡ ꯑꯅꯤ ꯑꯍꯨꯝ ꯀꯣ
ꯇꯑꯣ ꯇꯧ ꯍꯣꯏ ꯑꯉꯥꯡꯁꯦ ꯂꯥꯏꯔꯤꯛ ꯇꯥꯛꯄꯁꯦ ꯑꯩꯈꯣꯏ ꯑꯣꯏꯅ ꯍꯩꯕꯅꯤꯀꯣ ꯊꯥꯏꯅ ꯑꯥ ꯑꯥ ꯂꯥꯏꯅꯥ ꯂꯥꯛꯄ ꯃꯇꯝꯗꯣ
ꯍꯣꯏ
ꯑꯗꯨꯗ ꯑꯩꯈꯣꯏ ꯂꯩꯀꯥꯏꯒꯤ ꯑꯩꯅ ꯑꯉꯥꯡꯁꯤꯡꯗꯣ ꯑꯁ ꯑꯣꯏꯕꯒꯤ ꯇꯝꯕꯤꯔꯁꯨ ꯄꯩꯁꯥꯁꯨ ꯅꯤꯡꯊꯤꯅꯗꯤ ꯄꯤꯔꯛꯇꯦꯗ
ꯍꯣꯏ ꯑꯗꯨꯅ ꯑꯩꯗꯤ ꯄꯩꯁꯥ ꯂꯧꯗꯦ ꯍꯥꯏꯕꯗꯤ ꯃꯈꯣꯏꯅ ꯑꯦꯛꯖꯥꯝ ꯈꯔ ꯈꯔ ꯂꯩꯕ ꯃꯇꯝꯅꯤꯅꯀꯣ ꯑꯗꯨꯒꯤ ꯑꯗꯣ ꯌꯥꯝ ꯋꯥꯍꯦ ꯑꯁ ꯑꯉꯥꯡꯁꯤꯡ ꯇꯥꯛꯄꯁꯦ
ꯑꯗꯨꯅꯦ ꯍ ꯑꯩ ꯑꯩꯒꯤ ꯑꯩꯒꯤ ꯑꯉꯥꯡꯁꯤꯡꯅꯁꯨꯀꯣ
ꯍꯣꯏ
ꯃꯣꯏ ꯑꯦꯛꯖꯥꯝ ꯊꯥꯕꯗꯤ ꯍꯥꯏꯔꯅꯨ ꯑꯩꯈꯣꯏ ꯑꯣꯖꯥ ꯑꯩꯈꯣꯏ ꯑꯣꯖꯥꯁꯤꯡꯅꯀꯣ ꯃꯣꯏꯅ ꯐꯦꯜ ꯇꯧꯕꯁꯦ ꯍꯦꯟꯅ ꯑꯩꯈꯣꯏꯅ ꯍꯦꯟꯅ ꯋꯥꯈꯜ ꯋꯥꯕꯅꯦꯕ ꯐꯖꯅ ꯇꯝꯕꯤꯗꯕꯤꯒꯤꯔꯥ ꯑꯃꯨꯛ ꯈꯟꯗꯧꯕꯒꯨꯝꯕ ꯅꯠꯇ꯭ꯔꯥ
ꯍꯣꯏ ꯑꯗꯨꯗꯤ ꯅꯪꯁꯨ ꯎꯖꯥ ꯃꯥꯜꯂꯦ
ꯑꯁ ꯑꯣꯖꯥꯅꯤ ꯑꯣꯖꯥꯅꯤ ꯑꯣꯖꯥ ꯀꯧꯋꯣ
ꯃꯤꯁꯂꯣ ꯃꯦꯗꯥꯝꯔꯣ ꯑꯗꯨꯗꯤ
ꯑꯩꯁꯦ ꯀꯟꯅ ꯃꯤꯁ ꯑꯣꯏꯔꯤ
ꯍꯣꯏ ꯑꯗꯨꯒꯤ
ꯅꯪꯁꯦ ꯅꯪꯁꯦ ꯑꯣꯖ ꯁꯦ ꯑꯣꯖꯥ ꯃꯄꯥꯔ ꯃꯆꯥꯔ ꯍꯥꯏꯕꯗꯣ ꯇꯥꯔꯦ ꯅꯪꯁꯨ
ꯅꯪꯒꯤ ꯋꯥꯒꯤ ꯃꯇꯨꯡ ꯏꯟꯅ ꯅꯠꯇ꯭ꯔꯥ
ꯍꯣꯏ ꯆꯨꯃꯦ ꯆꯨꯝꯃꯦ ꯑꯗꯨꯅꯤ
ꯅꯨꯡꯉꯥꯏꯕꯅꯦꯗ ꯑꯩꯈꯣꯏꯁꯨ ꯑꯁꯨꯝ ꯌꯨꯝꯗ ꯍꯧꯖꯤꯛꯀꯥꯟ ꯌꯨꯝꯗ ꯇꯨꯃꯤꯟꯅ ꯂꯩꯌꯦꯗ ꯊꯕꯛ ꯇꯧꯗꯦ ꯊꯕꯛ ꯇꯧꯗꯕꯒꯤ ꯏꯃꯥꯟꯅꯕꯁꯤꯡ ꯅꯣꯏꯒꯨꯝꯕ ꯋꯥꯔꯤ ꯁꯥꯔ ꯂꯩꯔꯤꯅꯤꯅꯦ
ꯍꯣꯏ ꯑꯩ ꯍꯥꯏꯕꯗꯤ ꯑꯝ ꯑꯣꯖꯥꯒꯨꯝꯕꯗꯤ ꯑꯩꯁꯨ ꯀꯔꯤꯍꯥꯏꯁꯤꯔꯥ ꯑꯩꯒꯤ ꯁꯨꯝ ꯃꯥꯁꯇꯔꯗꯤ ꯂꯣꯏ ꯈ꯭ꯔꯦꯕꯀꯣ
ꯑꯣ
ꯑꯗꯣ ꯑꯥ ꯑꯩꯅ ꯈꯟꯕꯗꯤ ꯑꯉꯥꯡ ꯄꯤꯛꯂꯤꯉꯩꯗꯒꯤ ꯑꯩꯁꯨ ꯑꯣꯖꯥꯁꯦ ꯅꯣꯡꯃꯗꯤ ꯑꯩꯁꯨ ꯇꯧꯅꯤꯡꯉꯦꯍꯦ ꯍꯥꯏꯅ ꯈꯜꯂꯤꯕꯅꯦꯕꯀꯣ ꯑꯗꯣ ꯑꯁꯤꯁꯇꯦꯟ ꯄ꯭ꯔꯣꯐꯦꯁꯔꯀꯨꯝꯃꯗꯤ ꯍꯥꯏꯗꯤ ꯌꯥꯁ ꯈꯟꯅꯤꯡꯉꯤ ꯍꯥꯏꯅ ꯇꯧꯕꯀꯣ ꯑꯗꯣ ꯑꯦꯛꯖꯥꯝ ꯊꯥꯅꯤꯡꯉꯥꯏꯒꯨꯝꯕꯗꯤ ꯂꯩꯌꯦꯅ ꯃꯈꯣꯏꯒꯤ ꯅꯦꯠ ꯑꯦꯛꯖꯥꯝꯒꯨꯝꯕ ꯑꯗꯨꯒꯨꯝꯕꯀꯣ ꯑꯗꯨ ꯊꯥꯅꯤꯡꯉꯥꯏ ꯍꯥꯏꯅ
ꯇꯧꯕ
ꯗꯥꯎ ꯌꯥꯗꯦꯅꯤ ꯑꯃꯨꯛꯀ ꯊꯥꯒꯕ
ꯀꯩꯑꯕ ꯋꯥ ꯍꯥꯏꯌꯣ
ꯑꯩ ꯑꯦꯛꯖꯥꯝ ꯊꯥꯒꯦ ꯍꯥꯏꯕ ꯃꯇꯝꯗ ꯑꯃꯨꯛꯀ ꯂꯝꯕꯤ ꯆꯠꯇꯕ ꯂꯝꯕꯤ ꯆꯠꯄ ꯌꯥꯗꯕ ꯑꯗꯨꯒ ꯀꯔꯤ ꯍꯥꯏꯁꯤꯔ ꯈꯥꯔꯥ ꯅꯥꯕꯒꯨꯝꯕ ꯑꯗꯨ ꯈꯣꯠꯄꯒꯨꯝꯕ ꯇꯧꯕꯀꯣ
ꯍꯣꯏ ꯇꯧꯕꯅꯦ ꯅꯥꯒ ꯑꯁ ꯅꯥꯕꯁꯨ ꯀꯣ ꯑꯃꯥ ꯌꯥꯝ ꯋꯥꯕꯅꯦꯀꯣ
ꯍꯣꯏ ꯑꯗꯨꯅꯤ
ꯍꯛꯆꯥꯡ ꯃꯤ ꯑꯍꯟꯁꯤꯡꯅ ꯍꯛꯆꯥꯡ ꯐꯕꯅ ꯂꯟꯅꯤ ꯍꯥꯏꯔꯤꯗꯣ ꯌꯥꯝ ꯆꯨꯝꯃꯦꯕ ꯑꯩꯈꯣꯏ ꯍꯥꯏꯗꯤ ꯍꯛꯆꯥꯡꯕꯨ ꯐꯠꯇ꯭ꯔꯗꯤ ꯀꯔꯤꯝꯇ ꯎꯄꯥꯏ ꯂꯩꯇꯦꯃꯨ ꯏꯅꯥ ꯈꯨꯜ ꯑꯃꯁꯨ ꯅꯥꯔꯗꯤ ꯂꯥꯏꯌꯦꯡꯕ ꯈꯣꯠꯄ ꯇꯧꯕꯀꯣ ꯑꯗꯨꯃꯥꯏꯅ ꯇꯧꯕꯒꯤ ꯍꯥꯏ ꯅꯥꯗꯕ ꯍꯛꯆꯥꯡ ꯐꯕꯅ ꯈ꯭ꯋꯥꯏꯗꯒꯤ ꯐꯕꯅꯤ ꯍꯛꯆꯥꯡ ꯐꯅꯤꯉꯥꯏ ꯌꯦꯟꯁꯥꯡꯒꯨꯝꯕ ꯆꯥꯛꯀꯨꯝꯕ ꯐꯖꯅ ꯆꯥꯕꯀꯣ
ꯍꯣꯏ
ꯅꯪꯅ ꯊꯕ ꯂꯩꯔꯤꯔꯣ
ꯍꯧꯖꯤꯛꯇꯤ ꯑꯩꯒꯤ ꯏꯃꯥꯒ ꯑꯩꯈꯣꯏꯒꯤ ꯀꯥꯖꯤꯟꯁꯤꯡꯗꯤ ꯃꯥꯒꯤ ꯃꯈꯣꯏꯒꯤ ꯔꯨꯝꯗ ꯂꯩꯌꯦ ꯑꯗꯨ ꯑꯩꯒꯤ ꯑꯩꯒꯤ ꯗꯗꯥꯁꯨ ꯗꯗꯥ ꯍꯥꯏꯕ ꯑꯩꯒꯤ
ꯑꯩ ꯗꯖꯟ ꯑꯩꯒꯤ ꯀꯥꯖꯤꯟꯗꯨꯁꯨ ꯀꯣ
ꯃꯥꯁꯦ ꯑꯣꯖꯥ ꯇꯧꯕ ꯑꯗꯨꯗ ꯃꯥꯗꯤ ꯀ꯭ꯂꯥꯁ ꯆꯠꯈꯤꯌꯦ
ꯑꯣ ꯑꯣꯖꯥ ꯑꯣꯖꯥ ꯇꯧꯕꯁꯦ ꯎ ꯑꯩꯗꯤ ꯑꯣꯖꯥꯁꯦ ꯄꯥꯝꯃꯦ ꯑꯗꯨꯕꯨ ꯊꯥꯏꯅꯗꯤ ꯍꯥꯏꯗꯤ ꯊꯥꯏꯅ ꯑꯣꯏꯔꯤꯉꯩꯗꯤ ꯀꯔꯤ ꯑꯣꯏꯅꯤꯡꯕꯗꯤ ꯈꯪꯗꯦ ꯑꯗꯨꯕꯨ ꯑꯉꯥꯡ ꯑꯣꯏꯔꯤꯉꯩꯗꯤ ꯑꯣꯖꯥ ꯑꯗꯨꯝ ꯑꯩꯈꯣꯏꯅ ꯀ꯭ꯂꯥꯁ ꯀꯌꯥꯗꯔ ꯀꯥꯎꯈ꯭ꯔꯦ ꯀ꯭ꯂꯥꯁ ꯇꯨ ꯊ꯭ꯔꯤꯒ ꯀꯥꯔꯛꯄꯗꯣ
ꯍꯣꯏ
ꯌꯨꯝ ꯍꯜꯂꯛꯑꯒ ꯑꯣꯖꯥ ꯍꯦꯛ ꯁꯥꯕꯅꯦꯕ ꯇꯧꯗ꯭ꯔꯣ ꯅꯣꯏꯁꯨ
ꯇꯧꯋꯦ ꯑꯗꯨꯒꯤꯗꯃꯛꯅꯤ ꯑꯩꯁꯨ ꯀꯩ ꯍꯥꯏꯁꯤꯔꯥ ꯂꯥꯛꯄ ꯃꯇꯝꯗ ꯑꯣꯖꯥꯒꯨꯝꯕ ꯁꯥꯔꯒꯀꯣ
ꯍꯣꯏ
ꯑꯉꯥꯡꯁꯤꯡꯗꯣ ꯑꯉꯥꯡ ꯍꯥꯏꯕꯗꯤ ꯑꯄꯤꯛꯄ ꯑꯉꯥꯡꯁꯤꯡꯗꯣ ꯑ ꯃꯒꯋꯥꯒꯤ ꯑꯦꯕꯤ ꯁꯤ ꯁꯤ ꯏꯔꯒ ꯑꯗꯨꯒ ꯑꯩꯈꯣꯏꯅ ꯑꯥ‌ ꯄꯦꯟꯒꯤ ꯄꯥꯏꯔꯒ ꯀꯔꯦꯛꯁꯟꯒꯨꯝꯕ ꯇꯧꯕ ꯑꯗꯨꯗ ꯇꯧꯕꯀꯣ ꯑꯗꯨꯒꯤ ꯑꯣꯖꯥꯒꯨꯝꯕ ꯍꯥꯏꯁꯨ ꯄꯤꯛꯂꯤꯉꯩꯗꯒꯤ ꯀꯔꯤ ꯍꯥꯏꯁꯤꯔꯥ ꯑꯣꯖꯥ ꯇꯧꯅꯤꯡꯉꯤ ꯍꯥꯏꯅ ꯈꯜꯂꯤꯕꯅꯤ ꯃꯗꯨ ꯍꯧꯖꯤꯛ ꯑꯣꯖꯥꯗꯤ ꯅꯠꯇꯦ ꯐꯨꯜ ꯇꯥꯏꯝ ꯑꯗꯨ ꯑꯉꯥꯡꯁꯤꯡꯕ ꯂꯥꯏꯔꯤꯛ ꯇꯝꯕ ꯑꯗꯨꯗ ꯇꯝ ꯋꯥꯐꯝ ꯇꯜꯂꯤꯗ ꯑꯉꯥꯡꯁꯤꯡ ꯇꯝꯃꯗꯧꯕꯁꯦ ꯍꫭꯏ
ꯑꯉꯥꯡꯁꯤꯡꯁꯦ ꯑꯩ ꯊꯥꯏꯅꯁꯨ ꯑꯃꯨꯛꯀꯥ ꯀꯣꯔꯣꯅꯥ ꯑꯝꯇꯅ ꯑꯩꯈꯣꯏ ꯂꯩꯀꯥꯏꯒꯤ ꯇꯧꯋꯦ ꯍꯥꯏꯌꯦꯅ ꯑꯗꯨ ꯂꯩꯀꯥꯏꯒꯤ ꯇꯧꯕ ꯃꯇꯝꯗꯁꯨ ꯑꯩꯈꯣꯏꯒꯤ ꯂꯩꯀꯥꯏ ꯑꯉꯥꯡꯁꯤꯡꯗꯣ ꯑꯩꯈꯣꯏꯒꯤ ꯂꯩ ꯂꯩꯀꯥꯏꯒꯤ ꯑꯉꯥꯡꯁꯤꯡ ꯑꯩꯅ ꯕꯦꯁ ꯑꯅꯤ ꯂꯧꯕꯅꯦ ꯃꯇꯝ ꯑꯅꯤ ꯂꯧꯕꯅꯦꯀꯣ ꯑꯃꯗꯅ ꯃꯤ ꯇꯔꯥ ꯃꯉꯥꯒꯨꯝꯕ ꯄꯨꯟꯕ ꯑꯃꯗꯅ ꯃꯤ ꯔꯥꯒꯨꯝꯕ ꯄꯣ ꯑꯗꯨꯒꯨꯝꯕꯗꯤ ꯁꯨꯃꯥꯏꯅ ꯇꯧꯕꯒꯤ ꯂꯧꯒꯨꯝꯕꯁꯨ ꯆꯠꯄ ꯅꯪꯗꯦꯕꯀꯣ ꯑꯗ ꯑꯉꯥꯡꯁꯤꯡꯗꯣ ꯑꯩꯈꯣꯏꯅ ꯀꯃꯥꯏꯅ ꯇꯝꯁꯤꯔꯥ ꯍꯥꯏꯗꯤ ꯃꯣꯏꯁꯦ ꯑꯩꯈꯣꯏꯅ ꯅꯨꯡꯁꯤꯅ ꯂꯣꯏꯅ ꯄꯤꯕ ꯍꯥꯏꯕꯁꯦ ꯑꯁꯤ ꯄꯥꯕ ꯂꯣꯏꯔꯗꯤ ꯅꯪ ꯌꯨꯝ ꯍꯟꯕ ꯌꯥꯔꯦꯒꯨꯝꯕꯀꯣ
ꯍꯣꯏ
ꯑꯗꯨꯃꯥꯏꯅ ꯑꯣꯏꯔꯗꯤ ꯑꯗꯨ ꯂꯩꯕꯤꯒꯦꯒꯨꯝꯕ ꯑꯩꯗꯤ ꯑꯗꯨꯝ ꯌꯥꯝ ꯇꯧꯋꯦꯕ ꯑꯩꯗꯤ ꯑꯣꯖꯥ ꯑꯗꯨ ꯃꯇꯝꯗ ꯑꯣꯖꯥ ꯑꫭꯏꯕ ꯃꯇꯝꯗ ꯀꯩꯅꯣ ꯆꯥꯕ ꯌꯥꯕ ꯀꯣ ꯑꯉꯥꯡꯁꯤꯡꯒꯤ ꯌꯦꯡꯕ ꯌꯥꯕ ꯄꯤꯀꯦꯠ ꯑꯅꯤꯒꯨꯝꯕ ꯂꯩꯔꯥ ꯊꯝꯃꯦꯕ ꯃꯣꯏꯒꯤ ꯇ꯭ꯨꯁꯟꯒꯤ ꯄꯩꯁꯥꯗꯒꯤ ꯈꯔ ꯈꯔ ꯂꯧꯊꯣꯛꯑꯒ ꯀꯣ
ꯍꯣꯏ
ꯑꯗꯨ ꯑꯩꯅ ꯑꯗꯨꯝ ꯃꯣꯏꯁꯨ ꯌꯥꯝ ꯐꯩꯌꯦꯕ ꯑꯩꯉꯣꯟꯗ ꯃꯤꯁ ꯀꯧꯔꯒꯀꯣ ꯑꯣꯖꯥ ꯑꯣꯖꯥ ꯀꯧꯔꯒ ꯃꯣꯏ ꯃꯣꯏꯅ ꯆꯥꯅꯤꯡꯉꯥꯏ ꯂꯩꯕꯁꯦ ꯑꯩꯉꯣꯟꯗ ꯍꯦꯛ ꯊꯤꯜꯂꯛꯄꯒꯨꯝꯕ ꯈꯪꯕ꯭ꯔꯥ ꯃꯣꯏꯒꯤ ꯊꯥꯏ ꯏꯁꯤꯡꯗꯗꯤ ꯍꫭꯏ ꯑꯆꯥꯄꯣꯠ ꯄꯤꯅꯤꯡꯉꯁꯨ ꯄꯩꯁꯥ ꯂꯩꯇꯦꯅ ꯑꯗꯨꯒꯤ ꯃꯣꯏꯒꯤ ꯍꯩꯅꯧꯒꯨꯝꯕ ꯄꯥꯟꯕꯁꯦ ꯑꯃꯨꯛ ꯊꯤꯟ ꯂꯛꯇꫭꯏꯅꯦ ꯏꯁ ꯑ ꯑꯣꯖꯥ ꯅꯣꯏꯒꯤ ꯑꯩꯈꯣꯏꯒꯤ ꯍꯩꯅꯧꯗꯣ ꯑꯗꯨꯃꯥꯏꯅ ꯇꯥꯔ ꯂꯩꯌ‌ꯦ ꯅꯪꯒꯤ ꯄꯨꯔꯛꯄꯅꯦ ꯀꯣ ꯅꯨꯡꯁꯤꯕꯅꯦꯍꯦ ꯑꯗꯨꯝ ꯇꯝꯗꯗꯤ
ꯑꯗꯨꯅꯤ ꯑꫭꯖꯥ